ꯍꯜꯂꯣ ꯀꯩꯗꯧꯔꯤꯅꯣ ꯇꯌꯦ ꯇꯌꯦ
ꯑꯥ ꯆꯥꯛ
ꯀꯩꯗꯧ ꯆꯥꯔꯦ ꯍꯋꯥꯏ ꯆꯥꯏ ꯑꯁ ꯍꯥꯎꯇꯕꯅ ꯍꯥꯎꯇꯕꯅ
ꯀꯔꯤꯒꯤ ꯍꯥꯎꯇꯕ꯭ꯔꯣ ꯅꯅꯥꯊꯟꯗꯔꯣ
ꯍꯣꯏ ꯐꯖꯅ ꯊꯣꯡꯗꯕꯒꯤ
ꯃꯅꯥꯊꯟꯇ ꯂꯩꯔꯒ ꯐꯖꯅ ꯊꯣꯟꯉꯒ ꯆꯥꯕ ꯌꯥꯗ꯭ꯔꯣ
ꯏꯟꯁꯥꯡ ꯅꯥꯄꯤ ꯂꯩꯕ ꯆꯠꯇꯕ ꯉꯔꯥꯡ ꯍꯌꯦꯡꯅ ꯂꯥꯏ ꯄ ꯆꯠꯂꯒ ꯐꯖꯅ ꯊꯣꯡꯉꯒꯦ ꯑꯇꯩꯗꯤ ꯆꯥꯅꯤꯡꯗꯦ ꯊꯥꯎ ꯊꯥꯎ ꯅꯨꯡꯗꯥꯡ ꯆꯥꯅꯤꯡꯗꯦ
ꯑꯃꯅ ꯏꯃꯥꯟꯅꯕ ꯑꯃꯅ ꯏꯟꯖꯥꯡ ꯄꯨꯔꯛꯄꯗꯣ ꯑꯗꯨꯝ ꯆꯥꯏ ꯏꯟꯖꯥꯡ ꯊꯣꯡꯗꯦ ꯆꯥꯛ ꯈꯛꯇ ꯀꯥꯝꯃꯒ ꯆꯥꯕꯅꯤ
ꯃꯃꯥꯟꯅꯕ ꯍꯥꯏꯕꯗꯤ ꯀꯅꯥꯅꯣ ꯃꯊꯛꯇꯒꯤ ꯅꯨꯄꯤꯗꯨꯔꯣ ꯑꯣ
ꯑꯩ ꯉꯁꯥꯏ ꯌꯨꯝ ꯀꯩꯅꯣꯗꯒꯤ ꯊꯣꯛꯈꯤꯕꯗꯣ ꯆꯥꯛ ꯈꯔ ꯂꯥꯝꯕ ꯑꯗꯨꯒꯤ ꯃꯥ ꯐꯣꯟ ꯇꯧꯔꯛꯄꯗꯣ ꯍꯩ ꯂꯧꯕ ꯆꯠꯁꯤꯔꯥꯅ ꯐꯣꯟ ꯇꯧꯔꯛꯄ ꯑꯗꯨꯒꯤ ꯑꯩ ꯆꯥꯛ ꯂꯥꯛꯑꯝꯃꯅꯦ ꯏꯟꯖꯥꯡ ꯂꯩꯔꯗꯤ ꯄꯨꯔꯛꯑꯣꯅ ꯍꯥꯏꯕ ꯃꯥ ꯌꯨꯝꯗꯒꯤ ꯈꯔ ꯂꯩꯕ ꯑꯔꯩꯕꯗꯨ ꯄꯨꯔꯛꯄ ꯁꯟꯁꯥ ꯄꯨꯔꯛꯄ ꯋꯥꯅꯤꯗ ꯍꯥꯎꯈ꯭ꯔꯕ
ꯃꯊꯟꯇ ꯂꯩꯕ꯭ꯔꯥ ꯃꯥꯁꯨ ꯍꯧꯖꯤꯛꯀꯥꯟ
ꯎꯝ ꯃꯊꯟꯇ ꯂꯩꯕꯅꯦ
ꯃꯃꯥꯒꯤ ꯅꯨꯄꯤ ꯂꯩꯇꯕ ꯖꯥꯠꯅꯤꯅꯦ
ꯃꯥꯏ ꯅꯨꯄꯤ ꯌꯨꯝꯗ ꯃꯊꯟꯇ ꯂꯩꯔꯒꯍꯥꯎ ꯑꯍꯥꯎꯧꯕ ꯆ ꯆꯥꯒꯂꯦ
ꯍꯣꯏ ꯃꯥꯗꯤ ꯁꯨꯃꯥꯏꯅ ꯇꯧꯕꯅꯦ ꯑꯥꯎ ꯍꯥꯎ ꯃꯆꯥ ꯐꯅ ꯄꯩꯁꯥ ꯂꯥꯛꯄꯤ ꯑꯣꯏꯎꯔꯝꯃꯅꯤ ꯍꯣꯏ
ꯅꯪꯁꯨ ꯍꯋꯥꯏ ꯐꯖꯅ ꯊꯣꯡꯉꯗꯤ ꯍꯥꯎ ꯅꯤꯗ ꯍꯋꯥꯏꯁꯨ ꯍꯥꯎꯋꯦꯗ ꯑꯩꯒꯤꯗꯤ ꯍꯋꯥꯏ ꯑꯗꯨꯝ ꯆꯥꯔꯁꯨ ꯍꯥꯎꯋꯦꯗ
ꯌꯥꯝ ꯆꯝꯃꯜꯂꯁꯨ ꯍꯥꯎꯗꯦꯗ
ꯃꯔꯛ ꯃꯔꯛꯇ ꯆꯝꯐꯨꯠ ꯆꯥꯕ ꯃꯔꯛ ꯃꯔꯛꯇ ꯊꯥꯎ ꯉꯧꯎꯔꯒ ꯆꯥꯕ ꯃꯔꯛ ꯃꯔꯛꯇ ꯏꯔꯣꯟꯕ ꯆꯥꯕ
ꯍꯋꯥꯏ ꯆꯝꯐꯨꯠ ꯇꯧꯔꯒ ꯀꯥꯡꯉꯧ ꯇꯧꯔꯗꯤ ꯅꯨꯡꯉꯥꯏ ꯆꯥꯕ ꯅꯨꯡꯉꯥꯏ ꯍꯋꯥꯏ ꯈꯛꯇꯪꯁꯨ ꯆꯥꯕ ꯌꯥꯗꯦ ꯑꯩꯁꯦ ꯑꯃꯦꯠꯄꯁꯨ ꯇꯧꯗꯕ ꯉꯁꯤ ꯎꯝ
ꯑꯃꯗꯨꯗꯤ ꯍꯌꯦꯡ ꯂꯥꯛꯀꯅꯤ ꯍꯥꯏꯕ꯭ꯔꯥ
ꯁꯤꯟꯕꯨꯡꯕ꯭ꯔꯥ
ꯎꯝ
ꯈꯪꯗꯤꯌꯦ ꯂꯥꯎ ꯈꯪꯗꯦ
ꯑꯣ
ꯗꯣꯡꯒꯥꯥꯏ ꯆꯠꯈ꯭ꯔꯕꯅꯦꯅ ꯂꯥꯛꯄꯁꯨ ꯌꯥꯏ ꯃꯩꯁꯨ ꯂꯥꯛꯈ꯭ꯔꯕꯅꯦ
ꯗꯣꯡꯒꯥꯏꯗꯨꯁꯨ ꯑꯩ ꯉꯁꯥꯏ ꯐꯣꯟ ꯇꯧ ꯍꯧꯖꯤꯛ ꯃꯦꯁꯦꯖ ꯊꯥꯔꯒ ꯌꯧꯈ꯭ꯔꯕꯖꯥꯠꯂꯥ ꯌꯧꯔꯦꯁꯨ ꯐꯣꯟ ꯇꯧꯔꯛꯇꯦ ꯍꯧꯖꯤꯛ ꯃꯦꯁꯦꯖ ꯊꯥꯔꯁꯨ ꯍꯟꯂꯛꯇꯦ ꯇꯨꯝꯈ꯭ꯔꯕꯖꯥꯠꯂꯦ
ꯎꯝ ꯑꯩ ꯀꯣꯜ ꯇꯧꯋꯦ
ꯑꯣꯝ
ꯀꯣꯜ ꯇꯧꯕ ꯀꯥꯟꯗ ꯎꯝ ꯈꯪꯗꯦ ꯄꯨꯡꯗꯤ ꯄꯨꯡꯗꯤ ꯍꯪꯗꯦ
ꯎꯝ
ꯑꯦꯃꯣꯅꯤꯀꯥꯁꯨ ꯂꯩꯇ꯭ꯔꯕ
ꯃꯥ ꯍꯣꯏ ꯀꯩꯅꯣ ꯃꯆꯥꯟꯅꯨꯄꯤ ꯍꯣꯏꯗ ꯀꯩꯅꯣꯗ ꯈꯨꯃꯟ ꯂꯝꯄꯥꯛꯇ ꯆꯠꯈꯤꯕꯅꯦ ꯆꯟꯅꯨꯄꯤ ꯂ ꯂꯩꯇꯕꯅꯤꯅ ꯃꯥ ꯃꯊꯟꯇ ꯂꯩꯕ ꯅꯨꯡꯉꯥꯏꯇꯦꯅ ꯃꯥꯁꯨ ꯆꯠ ꯀꯤꯕꯅꯦ ꯆꯟꯅꯨꯄꯤ ꯂꯥꯛꯇ꯭ꯔꯤ ꯄꯥꯎ ꯂꯥꯛ
ꯍꯣꯏ ꯑꯗꯨꯒꯤ ꯌꯨꯝꯗꯨꯁꯨ ꯁꯥꯒꯗꯧ ꯃꯥꯜꯂꯤ ꯐꯦꯟꯗꯗꯤ ꯂꯩ ꯂꯩꯕꯅꯤ
ꯑꯥ ꯃꯥ ꯗ꯭ꯔꯨꯝ ꯔꯦꯟ ꯑꯃ ꯊꯤ ꯏꯕꯕꯁꯤ ꯃꯣꯏ ꯄꯨꯟꯅ ꯂꯩꯒꯗꯧꯕ ꯃꯥꯜꯂꯦꯗ ꯏꯆꯟꯅꯨꯄꯤ ꯂꯥꯛ ꯂꯥꯛ ꯂꯥꯛꯑꯁꯨ ꯈꯔ ꯊꯦꯡꯅ ꯂꯥꯛꯀꯗꯧꯕ ꯃꯥꯜꯂꯦ ꯌꯨꯝ ꯑ ꯗ ꯊꯕꯛ ꯏꯟꯈꯥꯡ ꯈꯔ ꯇꯧꯅꯤꯡꯉꯥꯏ ꯁꯤꯗ ꯂꯥꯛꯑꯁꯨ ꯄꯩꯁꯥ ꯊꯕꯛ ꯇꯧꯗꯕꯅꯤꯅ
ꯎ ꯊꯕꯛꯇꯤ ꯌꯥꯝ ꯀꯧꯕꯅꯤꯅꯦ
ꯀꯧꯔꯁꯨ ꯆꯠ ꯆꯠꯅꯤꯡꯗꯕ ꯑꯣꯏꯔꯝ ꯃꯥꯜꯂꯦ ꯊꯕꯛꯇꯨ ꯖꯒꯥꯗꯣ ꯑꯩꯈꯣꯏꯗꯤ ꯖꯒꯥ ꯃꯈꯥ ꯄꯣꯜꯂꯦꯕꯨ ꯑꯣꯛꯇꯣꯕꯔꯥ ꯑꯣꯇꯣ ꯕꯔꯒꯨꯝꯕ ꯒꯥꯔꯤ ꯂꯩꯕ ꯒꯥꯔꯤ ꯌꯥꯎꯕ ꯒꯥꯔꯤ ꯌꯥꯎꯕ꯭ꯔꯣ ꯍꯦꯛꯇ ꯍꯪꯉꯛ
ꯎꯝ ꯑꯩ ꯊꯕꯛ ꯑꯅꯤ ꯑꯍꯨꯝ ꯊꯥꯈꯤꯕꯅꯤ ꯂꯨꯈꯝꯕꯤ ꯑꯩꯅ ꯇꯄꯥꯛ ꯎ ꯈꯣꯡꯒꯤ ꯅꯨꯄꯤ ꯏꯈꯪꯅꯕ ꯑꯗꯨ ꯃꯥ ꯃꯥꯁꯨ ꯊꯕꯛ ꯊꯤꯕꯤꯌꯨꯅ ꯀꯔꯤ ꯊꯕꯛꯂ ꯑꯩꯁꯨ ꯀꯥꯎꯈ꯭ꯔꯦ ꯉꯁꯤ ꯔꯤꯝꯁ ꯎꯔꯤꯄꯣꯛ ꯑꯗꯥꯏꯗꯁꯨ ꯀꯧꯕꯅꯦ ꯇ꯭ꯔꯥꯏꯕꯦꯜ ꯅꯨꯄꯤ ꯄꯥꯝꯃꯦꯅ
ꯇꯦꯂꯤꯀꯨꯂꯔꯁ ꯑꯃ ꯑꯗꯨ ꯀꯧꯕ ꯃꯥꯜꯂꯦ ꯑꯗꯨ ꯋꯔꯛ ꯐ꯭ꯔꯣꯝ ꯍꯣꯝꯒꯤ ꯑꯗꯨ ꯑꯩ ꯀꯌꯥꯝ ꯊꯥꯖꯗꯕ ꯑꯣꯐꯤꯁꯇꯁꯨ ꯆꯠꯂꯒ ꯇꯧꯕ ꯌꯥꯏ ꯌꯨꯝ ꯋꯔꯛ ꯐ꯭ꯔꯣꯝ ꯍꯣꯝꯁꯨ ꯇꯧꯕ ꯌꯥꯏ ꯍꯥꯏ ꯇ ꯇꯦꯂꯦꯀꯣꯂꯥꯔꯗꯣ ꯑꯗꯨ ꯑꯣꯏꯔꯁꯨ ꯌꯥꯝ ꯊꯥꯖꯗꯕ ꯍꯥꯏꯇꯥꯔꯦ ꯃꯃꯤꯀꯥꯗꯨ ꯅꯍꯥꯟ ꯇꯧꯕꯗꯨ ꯁꯂꯔꯤꯗꯣ ꯐꯖꯅ ꯄꯤꯗꯦ ꯍꯥꯏꯌꯦꯕ ꯑꯗꯨꯒꯨꯝꯕ ꯊꯕꯛꯇꯣ ꯏꯝꯐꯥꯜꯗꯗꯤ ꯑꯩ ꯌꯥꯝ ꯊꯥꯖ ꯐꯠꯇꯦꯕ ꯌꯥꯝꯅ ꯂꯩꯇ꯭ꯔꯕꯅꯤꯅ
ꯑꯣ ꯃꯣꯅꯤꯀꯥꯗꯣ ꯃ ꯀꯩꯅꯣꯗ ꯇꯧꯕꯗꯣ ꯇꯣꯛꯈ꯭ꯔꯕ꯭ꯔꯥ ꯂꯝꯁꯥꯡ ꯀꯩꯅꯣꯔꯣꯝꯗ ꯏꯔꯣꯏꯁꯦꯝꯕꯔꯣꯝꯗ ꯑꯗꯨ ꯅꯨꯡꯉꯥꯏ ꯅꯨꯡꯉꯥꯏꯇꯦ ꯍꯥꯏꯕ꯭ꯔꯥ ꯄꯩꯁꯥ ꯐꯖꯅ ꯄꯤꯗꯦ ꯍꯥꯏꯕ꯭ꯔꯥ
ꯊꯕꯛꯄꯨꯗꯤ ꯅꯨꯡꯉꯥꯏꯕꯀꯣ ꯌꯥꯝꯅ ꯅꯨꯡꯉꯥꯏꯕ ꯏꯟꯚꯥꯏꯔꯣꯟꯃꯦꯟꯗꯨ ꯐꯖꯅ ꯅꯨꯡꯉꯥꯏꯕ ꯊꯕꯛꯁꯨ ꯌꯥꯝ ꯁꯨꯗꯕ ꯄꯩꯁꯥꯗꯨ ꯄꯤꯗꯕ ꯊꯥ ꯑꯅꯤꯒꯤ ꯄꯤ ꯊꯥ ꯑꯅꯤꯒꯤꯒꯨꯝꯕ ꯄꯤꯗꯕ ꯃꯥꯜꯂꯦꯗ
ꯑꯣ ꯊꯕꯛ ꯁꯨꯔꯒ ꯄꯩꯁꯥ ꯄꯤꯗ꯭ꯔꯗꯤ
ꯑꯗꯨꯅꯦ ꯅꯨꯡꯉꯥꯏꯇꯕꯅꯤꯅ
ꯑꯩꯈꯣꯏꯗꯤ ꯂꯩꯇꯕꯅꯤꯅ ꯊꯕꯛꯁꯨ ꯈꯔ ꯋꯥꯕ ꯄꯩꯁꯥꯁꯨ ꯌꯥꯝꯕ ꯑꯗꯨꯅ ꯐꯩ
ꯍꯥꯟꯅ ꯁꯨꯝꯕꯨꯡ ꯇꯧꯔꯝꯕꯗꯣ ꯅꯍꯥꯟ ꯏꯃꯣꯏꯅꯨꯗꯣ ꯑꯗꯨ ꯍꯪꯕꯅꯦꯕꯀꯣ ꯑꯩ ꯔꯦꯁꯄꯣꯟ ꯔꯦꯁꯄꯣꯟ ꯄꯤꯔꯛꯇꯕ ꯑꯩꯅ ꯁꯣꯝꯗ ꯇꯧꯅꯤꯡꯕꯅꯦꯕ ꯑꯩꯗꯤ ꯁꯣꯞꯋꯦꯔꯒꯤ ꯍꯥꯔꯠꯋꯦꯔꯒꯤꯒꯨꯝꯕꯗ ꯑꯩ ꯇꯧꯅꯤꯡꯕ ꯍꯥꯏ ꯇꯥꯔ ꯍꯣꯁꯄꯤꯇꯥꯂꯤꯇꯤ ꯃꯦꯅꯦꯖ ꯂꯣꯏꯅꯤꯡꯕꯗꯤ ꯑꯩ ꯇꯩꯅꯤꯡ ꯇꯧꯅꯤꯡꯗ꯭ꯔꯦ ꯈꯤ ꯈꯥꯔꯦ
ꯑꯣ
ꯑꯍ ꯍꯥꯔꯠꯋꯦꯒꯨꯝꯕꯗꯤ ꯑꯗꯨꯝ ꯇꯧꯕ ꯅꯨꯡꯉꯥꯏꯒꯅꯦꯕ
ꯑꯣ ꯃꯣꯏꯁꯦ ꯂꯟꯁꯀꯤ ꯄꯤꯕꯖꯥꯠꯅꯦ
ꯎꯝ ꯃꯣꯏꯒꯤꯗꯤ ꯊꯕꯛ ꯈꯔ ꯇꯥꯏꯃꯤꯡꯗꯣ ꯈꯔ ꯌꯥꯝꯃꯁꯨꯀꯣ
ꯎꯝ
ꯆꯥꯁꯨ ꯆꯥꯅꯕ ꯄꯤꯕꯅꯤꯅ ꯑꯗꯨꯝ ꯅꯨꯡꯉꯥꯏꯦ ꯅꯍꯥꯟ ꯋꯥꯔꯗꯦꯟꯒꯤꯁꯨ ꯑꯃ ꯀꯧꯕꯅꯦ ꯑꯁ ꯀꯥꯟꯆꯤꯄꯨꯔꯗ ꯑꯃ ꯀꯩꯅꯣ ꯂꯥꯛꯑꯣ ꯏꯟꯇꯔꯚꯤꯌꯨ ꯂꯥꯛꯑꯣꯅ ꯑꯁ ꯑꯩꯖꯨ ꯇꯜꯂꯕ ꯁꯥꯏꯅꯤꯛꯒꯤ ꯑꯣꯏꯕ ꯃꯥꯜꯂꯦ ꯁꯥꯏꯅꯤꯛ ꯁ꯭ꯀꯨꯜ ꯒꯤ
ꯑꯣ ꯁꯥꯏꯅꯤꯛ ꯁ꯭ꯀꯨꯜꯒꯤ ꯑꯁꯨꯝꯅ ꯏꯃꯥꯟꯅꯕ ꯏꯃꯥꯟꯅꯕ ꯍꯥꯟꯅ ꯍꯪꯕꯗꯣ ꯑꯣꯏꯔꯝꯒꯅꯤ
ꯀꯥꯟꯆꯤꯄꯨꯔꯒꯤ ꯑꯄꯨ ꯀꯥꯟꯆꯤꯄꯨꯔꯒꯤ ꯑꯦꯝ ꯌꯨ ꯁ꯭ꯀꯨꯜꯒꯤ ꯃꯅꯥ ꯑꯦꯝ ꯌꯨ ꯒꯦꯠ ꯃꯅꯥ ꯑꯣꯄꯣꯖꯤꯠꯇ ꯍꯥꯏꯕꯒꯨꯝ ꯇꯧꯋꯦ
ꯍꯣꯏ ꯀꯥꯟꯆꯤꯄꯨꯔ ꯗꯥꯏꯗꯅꯤ ꯍꯥꯏꯌꯦ ꯃꯥꯁꯨ ꯑꯗꯨꯝ ꯊꯕꯛ ꯑ ꯊꯕꯛꯁꯦ ꯎꯝ ꯎꯝ ꯑꯣꯖꯥꯒꯤ ꯁꯦꯟ ꯃꯔꯛꯇ ꯀꯧꯕꯗꯣ ꯑꯗꯨ ꯁ꯭ꯀꯨꯟ ꯐꯠꯇꯕꯒꯤꯅꯤ ꯁ꯭ꯀꯨꯜꯒ ꯑꯣꯖꯥ ꯂꯩꯇꯕꯒꯤ ꯑꯣꯏꯔꯝꯃꯅꯤ ꯑꯩꯈꯣꯏ ꯑꯩꯈꯣꯏꯒꯤ ꯁ꯭ꯀꯨꯜꯗꯨꯁꯨ ꯑꯩꯈꯣꯏꯒꯤ
ꯃꯔꯛ ꯃꯔꯛꯇ ꯐꯔꯛ ꯇꯥꯕ ꯃꯇꯝꯗ ꯀꯧꯕꯗꯨꯀꯣ ꯎꯝ ꯑꯗꯨ ꯍꯥꯏꯕꯨ ꯍꯥꯏꯔꯒ ꯉꯁꯥꯏ ꯑꯩ ꯀꯩꯅꯣ ꯊꯦꯡꯅꯩꯌꯦꯕꯀꯣ ꯍꯣꯔꯇꯤꯀꯜꯆꯔ ꯁꯣꯏꯋꯜ ꯀꯟꯖꯥꯔꯕꯦꯁꯟꯒꯤ ꯀꯩꯅꯣꯗꯣ ꯑꯣꯐꯤꯁꯇꯣ ꯕꯤꯁꯦꯝꯄꯨꯔ ꯕꯤꯁꯅꯨꯄꯨꯔꯗ ꯑꯣꯏꯕ꯭ꯔꯥ ꯑꯁꯤꯗ ꯑꯅꯛꯄꯗ ꯂꯩꯇꯕ꯭ꯔꯥ
ꯂꯩꯌꯦ ꯒꯣꯔꯃꯦꯟꯒꯤꯔ ꯏꯁ꯭ꯇꯦꯠꯀꯤꯔ
ꯑꯥ ꯁꯇꯦꯠ ꯀꯤꯅꯦ ꯁꯤ ꯅꯝꯕꯣꯜ ꯕꯤꯁꯅꯨꯄꯨꯔ ꯊꯥꯏꯌꯦꯕꯀꯣ ꯃꯣꯏ ꯌꯥꯝ ꯀꯩꯅꯣ ꯊꯕꯛ ꯌꯥꯝ ꯀꯧꯋꯦꯕ ꯍꯟꯗꯛ ꯐꯤꯁꯨ ꯂꯧꯗꯕ ꯑꯗꯨ ꯊꯥꯒꯦ ꯇꯧꯕ
ꯏꯁꯇꯦꯛ ꯑꯣꯏꯕ꯭ꯔꯕꯣ
ꯏꯁꯇꯒꯤꯅꯤ ꯍꯥꯏ ꯗꯤꯄꯥꯔꯠꯃꯦꯟ ꯑꯣꯐ ꯍꯣꯇꯤ ꯀꯜꯆꯔ ꯄ꯭ꯔꯥꯏꯚꯦꯠꯀꯤ ꯑꯣꯏꯒꯗꯧ ꯃꯥꯟꯗꯦꯗ ꯌꯥꯝ ꯀꯧꯋꯦ ꯊꯕꯛ ꯒꯣꯔꯃꯦꯟ ꯑꯣꯐ ꯃꯅꯤꯄꯨꯔ ꯍꯥꯏꯌꯦ
ꯍꯣꯏꯅꯦ ꯍꯣꯏꯅꯦ ꯏꯁꯇꯦꯠ ꯏꯁꯇꯦꯠꯒꯤꯅꯦ ꯀꯩꯅꯣꯒꯤꯅꯦ ꯎꯝ
ꯑꯦ ꯑꯦ ꯑꯦ ꯑꯣ ꯑꯦ ꯑꯦ ꯑꯣ ꯑꯥꯎ
ꯎꯝ
ꯑꯦꯜ ꯗꯤ ꯁꯤꯁꯨ ꯌꯥꯝ ꯀꯧꯋꯦ ꯐꯤꯜ ꯑꯦꯁꯤꯁꯇꯦꯟꯁꯨ ꯀꯧꯋꯦ ꯃꯥꯂꯤꯁꯨ ꯌꯥꯝ ꯀꯧ ꯀꯧꯋꯦ ꯆꯧꯀꯤꯗꯔꯒꯤꯁꯨ ꯄꯤꯌꯣꯟꯒꯤꯁꯨ ꯌꯥꯝ ꯀꯧꯋꯦ
ꯎꯝ ꯀꯧꯕꯅꯦ
ꯑꯗꯨ ꯐꯤꯁ ꯑꯦꯄꯂꯤꯀꯦꯁꯟ ꯐꯤꯁ ꯁꯦ ꯌꯥꯝ ꯕ ꯊꯥ꯭ꯔ ꯊꯥꯒꯦ ꯄꯩꯁꯥ ꯆꯪꯉꯁꯨ ꯄꯤꯗ꯭ꯔꯁꯨ ꯗꯥꯎ ꯌꯥꯔꯗꯤ ꯈꯜꯂꯛꯀꯅꯤꯅ
ꯑꯗꯨ ꯑꯗꯨꯅꯦ ꯑꯩꯅ ꯑꯩꯅ ꯇꯧꯕꯗꯣ ꯑꯩꯅ ꯍꯥꯟꯅ ꯇꯧꯕꯗꯣ ꯑꯗꯨꯅꯦ ꯍꯣꯔꯇꯤꯀꯜꯆꯔꯒꯤ ꯑꯦꯐ ꯑꯦꯒꯤꯗꯨꯅꯦ ꯇꯨ ꯊꯥꯎꯖꯟ ꯐꯤꯐꯇꯤꯟ ꯇꯧꯕꯗꯣ ꯎꯝ
ꯆꯧꯀꯤꯗꯔꯒꯤꯁꯦ ꯌꯥꯝꯃꯦ ꯄꯣꯠꯁꯦ ꯌꯥꯝꯃꯦ
ꯎꯝ ꯍꯧꯖꯤꯛꯇꯤ ꯀꯩꯅꯣ ꯌꯧꯈ꯭ꯔꯦ ꯑꯦꯒ꯭ꯔꯤꯀꯜꯆꯔ ꯑꯣꯐꯤꯁꯔ ꯄ꯭ꯔꯃꯣꯠ ꯁꯟ ꯀꯥꯔꯒ ꯑꯦꯔꯆꯔ ꯑꯣꯐꯤꯁꯔ ꯌꯧꯋꯦ ꯍꯧꯖꯤꯛꯇꯤ
ꯑꯦꯁꯁꯇꯦꯟ ꯑꯦꯁꯁꯤꯁꯇꯦꯟ ꯑꯦꯗꯃꯤꯅꯤꯁꯇ꯭ꯔꯦꯇꯚ ꯇꯤꯞ ꯑꯣꯐꯤꯁꯥꯔꯁꯨ ꯑꯃ ꯂꯩ
ꯑꯦꯖꯤꯁꯇꯦꯟ ꯑꯦꯒ꯭ꯔꯤꯀꯜꯆꯔ ꯑꯣꯐꯤꯁꯥꯔ ꯍꯥꯏꯕꯅꯤ ꯑꯦꯗꯃꯤꯅꯤꯁꯇ꯭ꯔꯦꯇꯤꯞ ꯅꯠꯇꯦ ꯁꯦ ꯑꯣꯐꯤꯁꯔ ꯍꯥꯏꯅꯤ ꯍꯌꯦ ꯑꯗꯨꯅ ꯕꯦꯁꯁꯤ ꯑꯦꯒ꯭ꯔꯤ ꯅꯠꯇ꯭ꯔꯒ ꯍꯣꯔꯇꯤꯅꯤ ꯖꯁ ꯕꯤ ꯑꯦ ꯁꯤ ꯅꯠꯇꯦ
ꯕꯤꯁꯅꯨꯄꯨꯔꯗ ꯊꯥꯒꯗꯧꯕꯖꯥꯠꯂꯥꯀꯣ
ꯍꯦ ꯅꯠꯇ ꯀꯩꯅꯣꯗꯅꯤ ꯄꯤꯁꯂꯨ ꯎꯄꯨꯔ ꯅꯠꯇꯦ ꯀꯩꯅꯣꯝꯗꯅꯦ ꯑꯣꯐꯤꯁꯇ ꯊꯥꯒꯗꯕꯅꯦ ꯑꯗꯣ ꯑꯩ ꯑꯩ ꯈꯪꯅꯕ ꯑꯃ ꯂꯩꯌꯦ ꯔꯣꯡꯖꯥꯡꯗꯒꯤ
ꯃꯣꯏꯅ ꯀꯩꯅꯣꯗ ꯑꯁꯤꯗ ꯊꯥꯔꯤꯁꯤꯗꯤ ꯅꯝꯕꯣ ꯕꯤꯁꯅꯨꯄꯨꯔ ꯃꯅꯤꯄꯨꯔ ꯋꯥꯟ ꯐꯣꯔꯇꯤ ꯐꯣꯔ ꯂꯥꯁꯈꯦꯠꯇ ꯍꯥꯏꯕ
ꯑꯣ ꯃꯣꯏ ꯃꯣꯏꯒꯤ ꯑꯣꯏꯔꯝꯃꯣꯏ ꯑꯗꯨꯗꯤ ꯕꯤꯁꯅꯨꯄꯨꯔꯒꯤ ꯁꯄꯣꯟꯁꯔꯒꯤ ꯑꯣꯏꯔꯝꯃꯣꯏ ꯑꯦꯁꯆꯦꯟꯖ ꯄꯣ ꯌꯨꯔꯝꯒꯅꯦ ꯁꯄꯣꯥꯁ ꯑꯗꯨ ꯑꯣꯏꯔꯝꯒꯅꯤ ꯄꯩꯁꯥ ꯂꯧꯕꯅꯦꯗ ꯑꯗꯨ ꯎꯝ ꯁꯪꯒꯅꯤ ꯄꯩꯁꯥ ꯆꯪꯗ꯭ꯔꯗꯤ ꯌꯥꯗ꯭ꯔꯦ ꯏꯁꯇꯦꯠꯀꯤꯁꯦ ꯆꯪꯗꯕꯁꯨ ꯂꯩ ꯂꯩ ꯍꯥꯏꯌꯦ ꯈ꯭ꯔꯥ ꯆꯪꯕ ꯂꯩꯕꯅꯤ ꯈꯔ ꯗꯤꯄꯥꯔꯠꯃꯦꯟꯅ ꯄꯩꯁꯥ ꯂꯧꯗꯕ
ꯑꯩ ꯈꯔ ꯈꯪꯉꯦ ꯄꯩꯁꯥ ꯂꯧꯗꯕ ꯗꯤꯄꯥꯔꯠꯃꯦꯟꯅ ꯄꯩꯁꯥ ꯂꯧ ꯗꯕ ꯆꯪꯈꯤꯕ ꯌꯥꯎꯋꯦ ꯈꯔ
ꯎꯝ
ꯑꯗꯨꯒꯨꯝꯕ ꯍꯥꯥ
ꯑꯗꯨꯗꯤ ꯑꯦꯛꯖꯥꯝ ꯑꯁꯤꯒꯨꯝꯕꯁꯤ ꯑꯦꯛꯖꯥꯝ ꯇꯧꯕꯅꯦꯕꯀꯣ
ꯍꯣꯏ ꯑꯦꯛꯖꯥꯝ ꯐꯖꯅ ꯇꯧꯗꯤ ꯇꯧꯕꯅꯤ ꯑꯗꯨꯒꯨꯝꯕꯗꯣ
ꯎꯝ
ꯂꯛꯇ ꯂꯩꯔꯦ ꯏꯁꯇꯦꯠꯀꯤꯗꯤ ꯄꯩꯁꯥ ꯄꯤꯗꯕꯁꯨ ꯌꯥꯎꯋꯤ ꯄꯩꯁꯥ ꯄꯤꯕꯁꯨ ꯑꯅꯝꯕꯗꯤ ꯄꯩꯁꯥ ꯄꯤ ꯄꯩꯁꯥ ꯄꯤꯗꯕꯁꯨ ꯌꯥꯎꯕꯅꯤ ꯑꯗꯨꯕ ꯑꯇꯥꯏ ꯗꯤꯄꯥꯔꯠꯃꯦꯟ ꯈꯔ
ꯄꯩꯁꯥ ꯉꯥꯛꯇꯅꯤ ꯄꯩꯁꯥ ꯅꯠꯇ꯭ꯔꯗꯤ ꯎꯄꯥꯏ ꯂꯩꯇꯦ
ꯗ꯭ꯔꯦꯡ ꯈꯔ ꯋꯥꯡꯉꯗꯤ ꯁꯥꯄꯤꯗꯁꯨ ꯌꯥꯕ
ꯅꯍꯥꯟꯒꯤ ꯑꯦꯁꯦꯝꯕ꯭ꯂꯤꯒꯤ ꯂꯦꯖꯤꯁꯂꯦꯇꯤꯞ ꯑꯦꯁꯦꯝꯕ꯭ꯂꯤꯒꯤꯗꯨ ꯑꯃꯨꯛ ꯊꯥꯗꯣꯔꯛꯀꯦ ꯍꯥꯏꯔꯒ ꯗꯦꯠꯇꯨ ꯊꯥꯔꯛꯇ꯭ꯔꯦ ꯊꯥꯗꯣꯔꯛꯇ꯭ꯔꯦ
ꯑꯣ ꯑꯗꯨ ꯑꯗꯨ ꯎꯝ ꯑꯗꯣ ꯉꯥꯏꯕꯅꯦ ꯑꯩꯁꯨ ꯍꯤꯟꯗꯤ ꯑꯣꯖꯥꯒꯤ ꯍꯤꯟꯗꯤ ꯄ꯭ꯔꯥꯏꯃꯔꯤꯒꯤ ꯂꯣꯏꯅ ꯀꯝꯄ꯭ꯂꯤꯠ ꯁꯨꯔꯦ ꯉꯥꯏꯕꯅꯦ ꯍꯧꯖꯤꯛ